ꯍꯜꯂꯣ
ꯇꯥꯕ꯭ꯔꯣ
ꯑꯧ ꯇꯥꯏꯌꯦ
ꯀꯩꯗꯧꯔꯤꯅꯣ
ꯀꯤꯝ ꯇꯧꯗꯦꯗ
ꯆꯥꯛ ꯆꯥꯔꯕꯥ
ꯆꯥꯗ꯭ꯔꯤꯌꯦ ꯅꯪꯗꯤ ꯆꯥꯔꯕꯣ
ꯆꯥꯔꯦ ꯍꯣꯏ
ꯀꯩ ꯏꯟꯖꯥꯡ ꯆꯥꯔꯒꯦ
ꯎꯝ꯫ ꯕꯦꯝꯕꯨ ꯁꯨꯠꯇꯣ ꯑꯣꯏꯅ ꯆꯥꯏ꯫
ꯎꯁꯣꯏꯗꯣ꯫
ꯎꯝ ꯎꯁꯣꯏ꯫
ꯍꯥꯎꯕꯅꯦ ꯐ꯭ꯔꯦꯁꯂꯣ꯫
ꯀꯔꯤꯕ꯫
ꯐ꯭ꯔꯦꯁꯂꯣ꯫
ꯍꯥꯥ ꯐ꯭ꯔꯦꯁ ꯐ꯭ꯔꯦꯁꯅꯦ ꯍꯣꯏ꯫ ꯅꯣꯡ ꯆꯨꯕ꯭ꯔꯣ꯫
ꯆꯨꯗꯦꯗ ꯅꯣꯏꯗ ꯆꯨꯕ꯭ꯔꯣ꯫
ꯑꯧ꯫ ꯀꯅꯥ ꯀꯅꯥ ꯂꯩꯕꯅꯣ꯫ ꯑꯣ꯫ ꯎꯁꯣꯏ꯫
ꯍꯥꯥ꯫
ꯎꯝ ꯎꯁꯣꯏꯗꯣ ꯆꯥꯏꯕ ꯁꯤ꯫
ꯀꯅꯥ ꯀꯅꯥ ꯂꯩꯒꯦ ꯅꯪꯗꯤ꯫
ꯏꯅꯥꯎ ꯅꯨꯄꯥꯒ꯫ ꯅꯪꯗꯤ ꯅꯊꯟꯈꯔꯣ꯫
ꯑꯧ ꯏꯊꯟꯇꯅꯦ ꯍꯧꯖꯤꯛꯇꯤ꯫
ꯑꯣ꯫ ꯊꯕꯛ ꯆꯠꯇꯦꯀꯣ꯫
ꯊꯕꯛ ꯆꯠꯇꯦ ꯉꯁꯤꯗꯤ ꯌꯨꯝꯗ ꯂꯩꯌꯦ꯫
ꯍꯌꯦꯡ ꯍꯌꯦꯡꯗꯤ꯫
ꯍꯌꯦꯡ ꯆꯠꯀꯅꯤ꯫
ꯑꯣ꯫ ꯑꯥ꯫ ꯅꯦꯠꯅ ꯊꯤꯕꯅꯦ꯫
ꯕꯣꯜ ꯌꯦꯡꯒꯗ꯭ꯔꯣ꯫
ꯈꯪꯗꯦ ꯑꯦꯝꯕꯤꯅ ꯂꯩꯇꯕꯅꯦ꯫ ꯎꯝ꯫
ꯅꯣꯏ ꯃꯥꯈꯣꯏꯗꯤ ꯂꯩꯕ꯭ꯔꯣ꯫
ꯎꯝ ꯑꯩ ꯌꯨꯝꯗ ꯅꯠꯇꯦ ꯀꯣꯏꯕ ꯆꯠꯂꯤ꯫
ꯀꯥꯏꯗ꯫
ꯁꯣꯔꯣꯛꯇ꯫
ꯎꯝ꯫ ꯀꯅꯥ ꯀꯅꯥ ꯂꯩꯔꯤꯕ꯫
ꯃꯣꯏꯔꯣ꯫
ꯅꯪ
ꯏꯅꯥꯎ ꯅꯨꯄꯥ ꯑꯈꯣꯏꯒ ꯂꯩꯌꯦ
ꯎꯝ ꯅꯨꯡꯗꯥꯡꯅꯤꯅ ꯋꯥꯛꯀꯤꯡ ꯊꯣꯛꯏꯔꯣ
ꯎꯝ
ꯐꯩꯌꯦ ꯐꯩ ꯎꯝ
ꯉꯥꯜꯂꯤꯉꯩꯗ ꯊꯣꯛꯇꯕ ꯑꯗꯨꯒꯤ ꯅꯨꯡꯗꯥꯡꯗ ꯑꯣꯏꯅ ꯊꯣꯛꯑꯦ
ꯎꯝ ꯍꯥ
ꯋꯥꯟ ꯇꯨꯝ ꯇꯨꯝꯅꯤꯡꯉꯥꯏꯁꯨ ꯉꯟꯈ꯭ꯔꯥꯕ ꯑꯗꯨꯒꯤ
ꯀꯣꯏꯕ ꯆꯠꯄ ꯀꯨꯏꯔꯦꯅꯦ ꯀꯣꯜ ꯇꯧꯗꯕ
ꯍꯝ ꯑꯗꯣ
ꯎꯝ
ꯍꯥꯌꯦꯡꯗꯤ ꯀꯥꯏ ꯆꯠꯇꯣꯏꯅꯣ ꯅꯪ
ꯈꯪꯗꯦ ꯍꯧꯖꯤꯛ ꯍꯌꯦꯡꯅ ꯈꯪꯉꯅꯤ
ꯀꯩꯒꯤ ꯈꯪꯗ꯭ꯔꯤꯕ ꯈꯪꯉꯣ ꯍꯥꯏꯔꯛꯑꯣ
ꯈꯪꯗꯦ ꯍꯧꯖꯤꯛ ꯄ꯭ꯂꯥꯟ ꯈꯪꯗꯦ
ꯍꯌꯦꯡ ꯍꯌꯦꯡ ꯑꯌꯨꯛ ꯊꯣꯛꯂꯥꯑꯀꯥꯟꯗꯅ ꯈꯪꯗꯣꯏꯔꯣ
ꯑꯧ
ꯎꯝ
ꯎꯝ
ꯃꯥ ꯎꯁꯣꯏꯗꯣ
ꯎꯁꯣꯏꯗꯣ ꯑꯩꯒꯤꯁꯨ ꯄꯤꯔꯛꯑꯣ
ꯍꯥꯎꯕ꯭ꯔꯥꯅꯦ ꯎꯁꯣꯏꯗꯣ
ꯎꯁꯣꯏ ꯆꯥꯅꯤꯡꯉꯦ
ꯍꯩꯁ ꯈꯣꯏꯗꯤ ꯇꯟꯕꯨ ꯇꯟꯁꯤꯜꯂꯛꯑꯦ ꯗꯥ ꯆꯥꯃꯟꯕꯒꯤ
ꯎꯝ ꯆꯥꯅꯤꯡꯉꯦ ꯑꯩ
ꯆꯥꯎ ꯆꯥꯎ
ꯂꯩꯖꯨ ꯂꯩꯇꯅ ꯀꯃꯥꯏꯟ ꯆꯥꯗꯣꯏꯅꯣ
ꯍꯥꯥ
ꯂꯩꯖꯨ ꯂꯩꯇꯅ ꯀꯃꯥꯏꯟ ꯆꯥꯗꯣꯏꯅꯣ
ꯎꯝ ꯅꯣꯡ ꯀꯟꯅ ꯆꯨꯏꯅꯦ ꯅꯪ ꯈꯣꯟꯖꯦꯟꯁꯦ ꯀꯩꯅꯣ ꯐꯗꯟ ꯇꯥꯗ꯭ꯔꯦꯅꯦ
ꯍꯧꯖꯤꯛ ꯇꯥꯔꯕꯣ
ꯇꯥꯏ
ꯍꯧꯖꯤꯛ ꯈꯔ ꯁꯦꯡꯅ ꯇꯥꯔꯦꯀꯣ
ꯍꯣꯏ
ꯑꯗꯨꯃꯥꯏꯅ ꯉꯥꯡꯉꯒꯦ ꯑꯗꯨꯗꯤ ꯅꯣꯡ ꯆꯨꯔꯖꯨ
ꯍꯣꯏ ꯅꯣꯡꯁꯦ ꯑꯁ ꯑꯦꯕ꯭ꯔꯤꯗꯦ ꯆꯨꯔ ꯂꯩꯌꯦ ꯊꯕꯛꯁꯦ ꯌꯥꯗꯔꯦ
ꯌꯨꯝꯗ ꯆꯪꯒꯤꯔꯣꯏꯗ꯭ꯔꯣ
ꯍꯣꯏ ꯕꯖꯥꯔ ꯁꯦꯠꯇ ꯑꯣꯏꯅ ꯂꯩꯌꯦ
ꯀꯩꯒꯤ ꯆꯪꯉꯨꯔꯣ ꯊꯦꯡꯉꯦ ꯄꯨꯡ ꯇꯔꯦꯠ ꯇꯥꯔꯦ
ꯒꯦꯝ ꯁꯅꯥꯒꯅꯤ ꯑꯃꯨꯛꯀꯥ ꯒꯦꯝ ꯁꯅꯥꯕ ꯍꯦꯛ ꯂꯣꯏꯔꯒ ꯆꯡꯉꯅꯤ ꯑꯁ ꯆꯣ ꯑꯥ ꯅꯃꯥꯟꯅꯕꯤ ꯍꯣꯏꯗꯤ꯫
ꯏꯃꯥꯟꯅꯕꯤ ꯈꯣꯏꯗꯣ ꯕꯖꯔꯗ ꯊꯣꯛꯈꯤꯌꯦ ꯍꯧꯖꯤꯛꯁꯦ
ꯑꯣ ꯀꯔꯤ ꯂꯧꯅꯕ
ꯑꯩꯅ ꯀꯣꯔꯟ ꯆꯥꯅꯤꯡꯉꯦ ꯍꯥꯏꯕꯒꯤ ꯀꯣꯔꯟ ꯂꯧꯕ ꯆꯠꯈꯤꯌꯦ
ꯑꯣ ꯑꯇꯣꯛꯄꯗꯤ
ꯇꯣꯞꯄꯅ ꯆꯄꯜ ꯇꯠꯄꯒꯤ
ꯑꯁ
ꯇꯣꯞꯄꯅ ꯋꯥꯛꯀꯤꯡ ꯆꯠꯅꯤꯡꯕꯒꯤ
ꯑꯣ ꯅꯨꯡꯗꯥꯡꯗ ꯑꯣꯏꯅ ꯆꯠꯄ ꯅꯨꯡꯉꯥꯏꯕꯅꯤ
ꯉꯁꯥꯏꯅꯦ ꯀꯨꯏꯔꯦ ꯆꯪꯒꯤꯕ ꯂꯥꯛꯇ꯭ꯔꯤ ꯍꯧꯖꯤꯛꯐꯥꯎ
ꯑꯣ ꯀꯨꯏꯔꯔꯣꯏꯗ ꯂꯥꯛꯈꯔ꯭ꯅꯤ ꯆꯄ ꯑꯃ ꯈꯠꯇꯗꯣ ꯀꯌꯥꯝ ꯀꯨꯏꯅ ꯂꯩꯥꯗꯣꯏꯅ
ꯇꯥꯕ꯭ꯔꯣ
ꯇꯥꯏ
ꯎꯁꯣꯏꯗꯣ ꯑꯩꯒꯤ ꯄꯤꯔꯧ ꯍꯥꯏꯕ
ꯍꯥ ꯇꯜꯂꯦꯍꯦ ꯂꯩꯩꯇꯦ
ꯅꯪ ꯑꯩ ꯅꯨꯡꯁꯤ ꯍꯥꯏꯈꯤꯗꯥꯏꯅꯦ
ꯀꯔꯤ ꯑꯦꯕ
ꯅꯪ ꯑꯩ ꯅꯨꯡꯁꯤ ꯍꯥꯏꯈꯤꯗꯥꯏꯅꯦ ꯄꯤꯔꯛꯎ
ꯎꯝ ꯊꯔꯛꯀꯦ ꯃꯪꯗ
ꯃꯪꯗ ꯅꯠꯇꯦ ꯑꯁꯦꯡꯕꯗ ꯊꯥꯔꯛꯑꯣ ꯃꯪꯗ ꯌꯥꯔꯣꯏ
ꯂꯧꯕ ꯆꯠꯅꯤꯡꯉꯥꯏꯗꯣ ꯑꯁ ꯇꯜꯂꯦ
ꯅꯨꯡꯁꯤꯔꯗꯤ ꯇꯟꯗꯕꯅꯦ ꯅꯪ ꯅꯨꯡꯁꯤ ꯁꯤꯗꯕꯩꯅꯦ ꯈꯪꯉꯦ ꯂꯣꯏꯅ ꯑꯩ
ꯍꯥ ꯎꯁꯣꯏꯕꯨ ꯑꯁ ꯂꯝꯑꯣꯛꯅ ꯆꯥꯕꯅꯤꯅꯦ ꯑꯗꯨꯒꯨꯝꯕ ꯄꯣꯠꯇꯣ ꯒꯦꯝ ꯁꯥꯟꯅꯗꯦꯀꯣ ꯅꯪ ꯀꯥꯎꯈ꯭ꯔꯦ ꯀꯩꯅꯣ ꯑ ꯕꯣ ꯕꯣ ꯌꯦꯡꯉꯨꯀꯣ ꯉꯁꯤ ꯅꯪ
ꯕꯣꯜ ꯌꯦꯡꯉꯣꯏ
ꯅꯠꯇꯦ ꯑꯌꯨꯛꯇꯣ ꯕꯣꯜ ꯌꯦꯡꯕ꯭ꯔꯥ ꯍꯥꯏꯅꯦ ꯀꯔꯤꯒꯤ
ꯇꯨꯝꯕꯗꯣ ꯑꯩꯗꯣ ꯉꯔꯥꯡ ꯅꯥꯏꯑꯦ ꯍꯥꯏꯗꯅꯥ
ꯎꯝ
ꯑꯗꯨꯒꯤ ꯇꯨꯝꯕꯗꯣ ꯍꯧꯒꯠꯄ ꯉꯝꯗ꯭ꯔꯦ ꯄꯨꯡ ꯇꯔꯦꯠꯇꯣ ꯃꯤꯠ ꯃꯤꯀꯞ ꯊꯣꯔꯛꯑꯦ ꯈꯪꯗ꯭ꯔꯦ ꯑꯗꯨ ꯇꯨꯝꯃꯝꯗ꯭ꯔꯗꯤ ꯑꯩꯗꯣ ꯍꯌꯦꯡ ꯊꯕꯛ ꯆꯠꯄꯗꯣ ꯉꯝꯃꯔꯣꯏꯕ ꯑꯗꯣ ꯉꯁꯤ ꯄꯣꯊꯥꯔ ꯂꯩꯔꯦꯕ
ꯎꯝ ꯑꯣ ꯑꯩꯗꯤ ꯍꯧꯒꯠꯄ ꯉꯝꯃꯤꯅꯥ
ꯅꯪꯗꯤ ꯌꯨꯝꯗ ꯑꯗꯨꯝ ꯂꯩꯗꯨꯕꯣ
ꯑꯗꯨ ꯑꯣꯏꯔꯁꯨ ꯊꯦꯡꯅ ꯇꯨꯝꯃꯤꯅ
ꯊꯦꯡꯅꯁꯨ ꯇꯨꯝꯅꯤ ꯑꯗꯨꯕꯨꯗꯤ ꯅꯪ ꯅꯁꯥ ꯐꯥꯕꯒꯤꯅꯤ ꯀꯩꯅꯣ ꯑꯩꯈꯣꯏꯒ ꯂꯝꯕꯥ ꯆꯥꯅꯕ ꯌꯥꯗꯦ ꯀꯔꯤꯅꯣ
ꯍꯥꯥ
ꯑꯩꯈꯣꯏꯒꯗꯤ ꯂꯝꯕꯥ ꯆꯥꯅꯕ ꯌꯥꯗꯦ ꯍꯥꯏꯕ
ꯎꯝ ꯑꯩꯈꯣꯏꯒꯤꯗꯤ ꯀꯩꯅꯣ ꯑꯩꯈꯣꯏꯗꯤ ꯀꯩꯅꯣ ꯑꯥꯔꯖꯦꯟꯇꯤꯅꯥ ꯁꯥꯟꯅꯕꯅꯤꯅꯀꯣ ꯌꯦꯡ ꯌꯦꯡꯗ꯭ꯔꯗꯤ ꯌꯥꯔꯣꯏꯕ
ꯎꯝ
ꯑꯩꯁꯨ ꯉꯥꯏꯍꯥꯛ ꯂꯩꯔꯗꯤ ꯆꯥꯛ ꯆꯥꯕ ꯆꯜꯂꯅꯤ
ꯑꯣ ꯑꯣ ꯑꯗꯨ ꯈꯔ ꯐꯔꯕ ꯅꯪ ꯉꯝꯗꯦ ꯍꯥꯏꯕꯗꯣ
ꯀꯩꯕꯥ
ꯉꯝ ꯅꯁꯥ ꯉꯝꯗꯦ ꯍꯥꯏꯕꯗꯨ ꯈꯔ ꯐꯔꯕ
ꯑꯧ ꯉꯁꯤꯗꯤ ꯄꯨꯡ ꯐꯥ ꯐꯔꯦ ꯍꯔꯥꯎꯕꯅ ꯂꯣꯏꯔꯦ ꯑꯩ
ꯀꯩꯅꯣ ꯑꯗꯣ ꯎꯝ ꯍꯤꯗꯥꯛꯕꯨꯨꯗꯤ ꯆꯥꯔꯕꯣ
ꯆꯥꯔꯦ ꯍꯤꯗꯥꯛ ꯆꯥꯕꯒꯤ ꯐꯔꯤꯅꯦ
ꯑꯣ ꯐꯩꯅ ꯑꯗꯨꯗꯤ ꯑꯗꯨꯗꯤ ꯍꯌꯦꯡꯗꯤ ꯊꯕꯛ ꯆꯠꯄ ꯌꯥꯔꯅꯤ ꯁꯤꯅꯤꯅꯦ ꯇꯥꯕ꯭ꯔꯣ
ꯍꯥꯎ ꯇꯥꯏꯌꯦ
ꯊꯕꯛ ꯁꯨꯕ ꯌꯥꯅꯤꯅꯦ ꯍꯌꯦꯡꯗꯤ
ꯍꯌꯦꯡ ꯁꯨꯕ ꯌꯥꯔꯅꯤ ꯆꯠꯂꯅꯤ ꯍꯌꯦꯡꯗꯤ
ꯑꯣ ꯎꯝ ꯆꯠꯂꯣ ꯆꯠꯂꯣ ꯐꯕꯅꯦ ꯊꯕꯛ ꯁꯨꯕꯗꯤꯀꯣ
ꯎꯝ ꯅꯪ ꯍꯌꯦꯡ ꯅꯪ ꯁꯤꯗ ꯆꯠꯀꯅꯤ ꯁꯤꯗ ꯆꯠꯀꯅꯤ ꯍꯥꯏꯕꯗꯣ ꯑꯃꯨꯛ ꯍꯥꯏꯔꯛꯑꯣꯀꯣ
ꯑꯥꯎ
ꯑꯗꯣ
ꯎꯝ
ꯍꯧꯖꯤꯛꯇꯤ ꯅꯣꯡ ꯆꯨꯕꯗꯣ ꯇꯣꯛꯑꯕꯣ
ꯆꯨꯔꯤꯌꯦ ꯍꯧꯖꯤꯛ ꯍꯧꯖꯤꯛ ꯍꯧꯖꯤꯛ
ꯎꯝ
ꯅꯣꯏ ꯑꯗꯨꯒꯤ